ꯍꯂꯣ ꯍꯜꯂꯣ ꯇꯥ ꯕ꯭ꯔꯣ
ꯑꯣ ꯇꯥꯏ
ꯍꯥ ꯀꯩꯗꯧꯔꯒ ꯂꯩꯒꯦ
ꯎꯝ ꯏꯅꯛ ꯅꯛꯅ ꯂꯩꯌꯦ
ꯎꯝ ꯎ ꯐꯝꯕ ꯐꯝꯕꯗ ꯅꯪ ꯈꯋꯥꯡ ꯅꯔꯛꯇ꯭ꯔꯣ ꯑꯥ
ꯐꯝꯃꯟꯕꯒꯤ ꯅꯥꯗ꯭ꯔꯦ
ꯏꯁ ꯐꯃꯟꯅꯤ ꯑꯃꯨꯛꯀ ꯂꯦꯞꯄ ꯅꯥꯔꯗꯤꯀꯣ ꯈꯣꯡꯗꯣ ꯅꯥꯔꯗꯤ ꯅꯪ ꯀꯩꯅꯣ ꯇꯧꯒꯅꯤꯀꯣ ꯈꯣꯡꯗꯨꯅꯔꯗꯤ ꯅꯪ ꯆꯥꯛ ꯂꯥꯝꯂꯛꯀꯅꯤ ꯑꯗꯨꯅ ꯃꯔꯛ ꯃꯔꯛꯇ ꯂꯦꯞꯄꯨꯀꯣ ꯃꯔꯥꯛ ꯃꯔꯛꯇ ꯂꯦꯞꯄꯣ ꯅꯪ ꯐꯝꯃꯜꯂꯗꯤ ꯅꯪ
ꯅꯪꯖꯨ ꯇ꯭ꯔꯥꯏ ꯇꯧꯑꯣ ꯅꯨꯡꯉꯥꯏꯌꯦ
ꯎꯝ ꯑꯩ ꯗꯤ ꯋꯥꯕꯒꯤ ꯑꯃꯨꯛ ꯃꯤ ꯑꯩꯈꯣꯏ ꯃꯌꯨꯝ ꯃꯅꯥꯛꯗ ꯁꯣꯔꯣꯛ ꯂꯩꯌꯦꯕ ꯐꯝꯃꯟꯕꯗꯣ ꯋꯥꯕꯒꯤ ꯁꯣꯔꯣꯛꯇ ꯀꯥꯈꯜꯂꯒ ꯑꯃꯨꯛ ꯂꯦꯞ ꯑꯃꯛꯀ ꯐꯝ ꯃꯤ ꯑꯗꯨꯝ ꯊꯣꯛꯂꯛꯑꯁꯨ ꯑꯃꯨꯛ ꯀ ꯐꯝ ꯑꯃꯨꯛ ꯀ ꯂꯦꯞ ꯑꯗꯨꯃꯥꯏꯅ ꯇꯧꯔꯒ ꯂꯩꯕꯅꯦ ꯉꯔꯥꯡꯗꯣ ꯑꯁꯤ ꯆ
ꯍꯅꯨꯔꯛꯄꯒꯤ ꯑꯣꯏꯔꯝꯅꯤ ꯍꯝ
ꯎ ꯍꯅꯨꯔꯛꯄꯒꯤ ꯀꯥꯟꯅ ꯅꯉꯣꯟꯗꯩ ꯆꯍꯤ ꯑꯅꯤ ꯍꯟꯗꯔꯦꯍꯦ ꯍꯟꯗꯛꯇꯤ
ꯎꯝ ꯑꯣꯏꯔꯝꯅꯤ ꯃꯥꯟꯗꯔꯦ ꯄꯛꯇꯦ ꯁꯛꯇꯨꯒ
ꯑꯩꯒꯤ ꯁꯝꯗꯣ ꯀꯩꯅꯣ ꯇꯧꯕꯒꯤꯅꯦ ꯑꯁ ꯉꯔꯥꯡꯅ ꯑꯉꯥꯡ ꯃꯆꯥ ꯑꯩꯒꯤ ꯁꯝ ꯎꯔꯒ ꯀꯩꯅꯣ ꯍꯥꯏꯌꯦ
ꯑꯗꯨ
ꯌꯥꯝ ꯐꯖꯩꯌꯦ ꯍꯥꯏꯌꯦ ꯑꯩ ꯒꯤ ꯁꯝꯗꯣ ꯌꯥꯝ ꯐꯖꯩꯌꯦ ꯍꯥꯏꯌꯦ ꯑꯩꯒꯤ ꯁꯝꯗꯣ ꯍꯥ ꯑꯥ
ꯅꯪꯒꯤ ꯁꯝ ꯁꯪꯍꯟꯗꯦ
ꯎꯝ ꯁꯥꯡꯍꯟꯗꯦ ꯁꯝ ꯁꯥꯡꯕ ꯃꯤꯁꯤꯡꯁꯦ ꯖꯨꯒꯣꯠ ꯆꯥꯒꯟꯗꯦ ꯍꯥꯏꯌꯦ ꯍꯤꯗꯥꯛ ꯆꯥ ꯃꯤ ꯃꯥꯜꯂꯦ ꯍꯥꯏꯌꯦ ꯑꯗꯨꯅ ꯑꯩꯗꯣ ꯁꯝ ꯁꯥꯡꯕ ꯍꯦꯟꯅꯗꯦ ꯎ ꯑꯁ ꯑꯩ ꯁꯝ ꯁꯥꯡꯅ ꯌꯣꯛꯑꯗꯤ ꯅꯪꯉꯣꯟꯗꯒꯤ ꯍꯦꯟꯅ ꯁꯥꯡꯈ꯭ꯔꯅꯤ ꯅꯍꯥꯟꯗꯒꯤ
ꯅꯤ
ꯑꯁꯦꯡꯕꯅꯦ ꯅꯪ ꯇꯨꯝꯕꯀꯥꯟꯗ ꯅꯪꯒꯤ ꯐꯃꯨꯡ ꯅꯪꯒꯤ ꯎꯝ ꯃꯣꯟ ꯃꯈꯥꯗꯨꯀꯣ ꯇꯥꯕ꯭ꯔꯣ ꯃꯣꯟ ꯃꯈꯥꯗ ꯀꯩꯅꯣ ꯊꯝ ꯃꯣꯟ ꯃꯈꯥꯗ ꯀꯩꯅꯣ ꯊꯝꯃꯒ ꯇꯨꯝꯃꯣ ꯅꯨꯡꯒꯨꯝꯕ ꯅꯨꯡ ꯑꯆꯧ ꯅꯨꯡꯒꯨꯝꯕ ꯊꯝꯃꯒ ꯇꯨꯝꯃꯣ ꯇꯨꯝꯕ ꯅꯨꯡꯉꯥꯏꯕꯅꯤ ꯎ
ꯎꯝ ꯊꯖꯗꯦ ꯈꯣꯏꯗꯤ
ꯏꯁ ꯑꯗꯨꯃꯥꯏꯅ ꯊꯝꯗ꯭ꯔꯣ ꯑꯗꯨꯃꯥꯏꯅ ꯑꯗꯨꯃꯥꯏꯅ ꯊꯝꯃꯒ ꯇꯨꯝꯃꯨ ꯅꯨꯡꯉꯥꯏꯕꯅꯦ
ꯀꯔꯤꯍꯕ
ꯑꯗꯨꯃꯥꯏꯅ ꯊꯝꯃꯒ ꯇꯨꯝꯃꯣ ꯍꯥꯏꯕ ꯃꯪ ꯐꯗ꯭ꯔꯤꯀꯥꯟꯗ ꯎꯇꯨꯞꯀꯨꯝꯕ ꯅꯨꯡꯒꯨꯝꯕ ꯅꯨꯡ ꯃꯆꯥ ꯃꯆꯥꯒꯨꯝꯕ ꯅꯪꯒꯤ ꯃꯪ ꯐꯇ꯭ꯔꯦꯅ ꯅꯪ ꯃ ꯐ ꯠꯇꯔꯤꯅ ꯎꯇꯣꯗꯣ ꯄꯥꯏꯔꯒ ꯅꯣꯏ ꯃꯥꯅ ꯊꯣꯝꯃ ꯅꯪꯒ ꯍꯦꯛ ꯇꯨꯃꯤꯟꯅꯕ ꯃꯤꯗꯨꯗ
ꯂꯣꯏ
ꯆꯁꯖꯅꯤ ꯇꯦ
ꯑꯗꯨꯃꯥꯏꯅ ꯇꯥꯔꯒ ꯇꯕ
ꯅꯣꯔꯤ ꯇꯧ ꯀꯗ꯭ꯔ
ꯑꯁ ꯑꯩ ꯅꯍꯥꯟꯗꯣ ꯌꯥꯝ ꯌꯥꯝꯅ ꯅꯣꯏꯕ ꯀꯤꯂꯣꯗꯣ ꯇꯨ ꯇ꯭ꯋꯦꯟꯇꯤ ꯊ꯭ꯔꯤ ꯍꯟꯗ꯭ꯔꯦꯠ ꯇꯥꯕ ꯃꯤ ꯑꯃꯈꯛ ꯇꯨꯝꯕ ꯑꯁ ꯃꯥ ꯅꯨꯡꯉꯥꯏꯃꯟꯕꯒꯤ ꯆꯣꯡꯈꯠꯂꯒ ꯃꯥ ꯃꯄꯨꯔꯗ ꯆꯣꯡꯕꯅꯤꯅ ꯑꯩꯗꯣ ꯑ ꯆꯥꯛ ꯌꯥꯠ ꯊꯧꯔꯒꯦ
ꯑꯩ ꯎꯝ
ꯅꯣꯏ ꯃꯥꯒꯤ ꯃꯛꯇ ꯄꯨꯛꯇ ꯑꯣꯊꯣꯔꯛꯑꯣ ꯁꯤꯗ ꯑꯗꯨ ꯀꯥ ꯆ
ꯎꯝ
ꯅꯗꯤ ꯑꯣꯊ
ꯇ ꯐꯥꯎ ꯌꯥꯗꯦ ꯁꯤꯗꯤ
ꯎꯝ
ꯑꯗꯨꯁꯤꯅꯤꯒꯖꯧ ꯐꯥꯕꯤ ꯌꯥꯅ
ꯅꯪꯗꯤ ꯆꯥꯗꯕꯅꯤꯅ ꯑꯣꯊꯣꯅꯤꯡꯉꯥꯏꯁꯨ ꯂꯩꯔꯣꯏ
ꯑꯦꯁ ꯑꯗꯨ ꯆꯥꯗ꯭ꯔꯣꯏꯗꯒ ꯃꯥ ꯍꯤꯡꯕꯤꯔꯛꯑꯦ
ꯏꯁꯤꯡꯗ ꯈꯔꯦ ꯑꯍꯥꯟꯗꯣ ꯑꯁ ꯅꯪ ꯑꯁꯦꯡꯕꯒꯤꯅꯦꯀꯣ ꯅꯍꯥꯟꯗ ꯑꯁ ꯅꯪꯒꯤ ꯀꯩꯅꯣ ꯎꯝ ꯅꯪꯒꯤ ꯎ ꯅꯪꯒꯤ ꯃꯂꯤꯡꯛꯅ ꯀꯩꯅꯣ ꯄꯨꯔꯛꯄꯗꯣ ꯆꯥ ꯀꯞ ꯄꯨꯔꯛꯄꯗ
ꯀ
ꯅꯪꯕꯨ ꯌꯦꯟ ꯊꯣꯡꯕ ꯄꯨꯔꯛꯄꯗꯣ ꯅꯪꯒꯤ ꯑꯁ ꯅꯪꯕꯨ ꯌꯥꯝ ꯅꯨꯡꯁꯤꯕ ꯃꯥꯜꯂꯦ ꯃꯥ
ꯎ ꯍꯣꯏ ꯃꯥꯒꯤ ꯃꯆꯩꯗ ꯑꯗꯨꯝ ꯄꯨꯔꯛꯄꯅꯦ ꯃꯥ ꯂꯥꯛꯄꯅꯤꯅ ꯑꯗꯨꯗꯤ
ꯎꯝ ꯂꯥꯁꯇ ꯅꯨꯡꯁꯤꯅꯗ꯭ꯔꯁꯨ ꯆꯠꯂꯁꯦ ꯍꯥꯏꯔꯛꯀꯅꯤ ꯀꯅ
ꯇꯗꯦ
ꯏꯁ ꯑꯍꯥꯟꯕ ꯈ꯭ꯋꯥꯏꯗꯒꯤ
ꯊꯅꯤ ꯇꯧꯁꯦ
ꯌꯥꯝꯅ ꯉꯥꯎ ꯐꯥꯎꯈ꯭ꯔꯕ
ꯍꯥ
ꯍꯥ ꯌꯥꯝꯅ ꯉꯥꯛꯊꯣꯛꯈ꯭ꯔꯕ꯭ꯔꯥ
ꯀꯗ
ꯃꯁꯝꯁꯤꯡ ꯃꯁꯝꯁꯤꯡꯗꯣ ꯂꯣꯏꯃꯛ ꯑꯉꯧꯕꯗꯣ ꯑꯣꯟꯈ꯭ꯔꯕ꯭ꯔꯥ ꯍꯥꯏꯕ
ꯎꯝ ꯍꯣꯏ ꯀꯩꯅꯣ ꯇꯧꯈ꯭ꯔꯦ ꯃꯥꯥꯗꯤ ꯎꯝ ꯃꯥꯏ ꯃꯆꯦ ꯃꯥꯏ ꯃꯊꯛꯇ ꯂꯩꯕꯗꯣ
ꯎꯝ
ꯃꯥꯏ ꯃꯆ‌ꯦꯁ‌ꯦ ꯎꯝ ꯌꯥꯝꯈꯔ‌ꯦꯕ ꯑꯗꯣ ꯃꯥꯅ ꯃꯥꯒꯤ ꯃꯒꯤ ꯃꯈꯥ ꯍꯦꯛ ꯂꯩꯕꯅꯦꯕꯀꯣ
ꯎꯝ
ꯅꯉꯣꯟꯗꯒꯤ ꯍꯦꯟꯅ ꯑꯍꯥꯟ ꯑꯣꯏꯔꯝꯒꯗꯕ ꯃꯥꯟꯗꯦ
ꯑꯩ ꯑꯁ ꯑꯩꯉꯣꯟꯗꯒꯤ ꯄꯨꯔꯥ ꯌꯥꯝ ꯌꯥꯝꯃꯦ ꯈꯔ ꯈꯔ ꯅꯠ
ꯈꯔ ꯈꯛꯇ ꯑꯩꯈꯣꯏꯒꯤ ꯑꯃ ꯑꯅꯤ ꯈꯛꯇ
ꯍꯌꯥ‌ꯦꯡ ꯍꯥꯡꯆꯤꯠ ꯂꯧꯕ ꯂꯥꯛꯑꯒꯦ ꯅꯪ ꯌꯥꯕ꯭ꯔꯣ
ꯍꯥ
ꯍꯌꯦꯡ ꯍꯪꯆꯤꯠ ꯂꯧꯕ ꯂꯥꯛꯑꯒꯦ ꯍꯥꯏꯕ ꯌꯥꯕ꯭ꯔꯣ
ꯌꯥꯏꯌ‌ꯦꯅ ꯂꯥꯛꯎꯅ
ꯏꯁ ꯂꯥꯛꯀ‌ꯦ ꯈꯪꯅꯤ ꯅꯪ ꯍꯦꯔꯣꯅ ꯑꯃꯨꯛ ꯁꯒꯗꯕ ꯃꯥꯜꯂꯦ꯫ ꯎ
ꯃꯥ ꯈꯪ ꯑꯣꯏꯅ ꯑꯩ ꯍꯥꯏꯕꯗꯨꯗꯤ
ꯏꯁ ꯑꯩꯗꯤ ꯅꯪ ꯂꯧꯔꯒ ꯁꯤꯗ ꯑꯗꯨꯝ ꯊꯝꯃꯗꯣꯏꯅꯤꯅ
ꯎ
ꯑꯩꯒꯤ ꯊꯝꯃꯣꯏꯗꯁꯦ ꯑꯩꯒꯤ ꯊꯃꯣꯏꯗꯒ ꯌꯨꯝ ꯄꯥꯡꯈ꯭ꯔꯦ ꯑꯩ ꯊꯝꯃꯣꯏꯗ ꯌꯨꯝ ꯄꯥꯟꯈ꯭ꯔꯦ ꯑꯍ‌ꯦ ꯇꯧꯕꯤꯃꯜꯂ‌ꯦ ꯑꯗꯨꯅ ꯅꯪꯅ ꯅꯪꯖꯨꯀ‌ꯣ ꯀꯄꯅꯤ ꯅꯣꯏ ꯃꯥꯁꯨ ꯀꯥꯞꯀꯅꯤ ꯑꯁ ꯑꯩꯒꯤ ꯄꯤꯇ꯭ꯔꯨꯗꯣ ꯑꫭꯏꯅ ꯎꯝ ꯆ‌ꯦꯟꯒꯔ‌ꯦ ꯌꯨꯝ ꯄꯥꯟꯈꯔ‌ꯦ꯫
ꯎ
ꯏꯍꯤꯛ ꯏꯍꯤꯛ ꯍꫭ ꯑꯩꯒꯤ ꯄꯤꯛꯇ꯭ꯔꯨ ꯑꯩꯒꯤ ꯄꯤꯛꯇ꯭ꯔꯨ ꯂ
ꯏꯃꯥꯗ ꯃꯥꯥꯗ ꯅꯪ ꯏ ꯃꯥꯥꯗ ꯎꯝ
ꯎ ꯀꯔꯤ ꯍꯥꯏꯕ
ꯏꯝꯃꯒꯤ ꯄꯗꯩ ꯏꯁ꯭ꯔꯗ
ꯎꯝ ꯉꯥꯏꯈ‌ꯣ ꯅꯣꯏ ꯃꯥꯒꯤꯗꯣ ꯍꯥꯏꯒꯅꯨ ꯑꯩ ꯍꯥꯏꯒꯦ ꯑꯩ ꯍꯥꯏꯕ ꯂꯣꯏꯗ꯭ꯔꯤ ꯃꯣꯏ ꯃꯥꯒꯤ ꯇꯪ ꯀꯩꯅꯣ ꯑꯣꯟꯕ ꯀꯥꯟꯗ ꯇꯪꯈꯥꯏ ꯐꯥꯎꯕꯧ ꯇꯪꯈꯥꯏꯗꯤ ꯌꯧꯋꯤꯀꯣ ꯅꯪ ꯑꯁ ꯅꯪ ꯅꯪ ꯀꯤꯂꯣꯗꯣ ꯅꯪꯒꯤ ꯋꯦꯠꯇꯣ ꯀꯌꯥꯃꯨꯛ ꯑꯣꯏꯕ꯭ꯔꯥ ꯑꯔꯨꯝꯕꯗꯣ ꯅꯪꯒꯤ ꯂꯨꯝꯕꯗꯣ ꯀꯤꯜꯂꯣꯗꯣ
ꯎꯝ
ꯂꯣꯁ ꯑꯦꯁ ꯊꯥꯔꯇꯤ ꯑꯩꯠꯅ‌ꯦ
ꯎꯝ
ꯑꯗꯨꯗ ꯎꯝ ꯉꯁꯤ ꯑꯩ ꯅꯥꯕ ꯍꯧꯌ‌ꯦꯅ
ꯎꯝ
ꯑꯗꯨ ꯇꯥꯡꯗ ꯊꯥꯔꯇꯤ ꯐꯣꯔ ꯀꯨꯝꯈ꯭ꯔꯦ ꯑꯗꯣ ꯍꯧꯖꯤꯛꯇꯤ ꯀꯌꯥ ꯂꯩꯕ
ꯑꯁ ꯑꯗꯨꯗꯤ ꯅꯪ ꯅꯪꯕ ꯉꯝꯕꯅꯤꯅ ꯑꯩ ꯄꯥꯏꯈꯠꯂꯒ
ꯂꯪꯕ ꯑꯃꯅꯤꯅꯦ
ꯏꯁ ꯑꯩꯗꯤ ꯀꯌꯥꯃꯨꯛ ꯑꯣꯏꯕ꯭ꯔꯥ ꯅꯪ ꯈꯪꯕ꯭ꯔꯥ
ꯀꯃꯨꯛꯑꯣꯏ ꯁꯤꯛꯁꯇꯤꯅꯦ ꯑꯩꯗꯤ
ꯐꯣꯔꯇꯤ
ꯁꯤꯛꯁꯇꯤ ꯁꯤꯛꯁꯇꯤ ꯌꯥꯡꯈꯩꯒꯤ ꯃꯊꯛꯇ ꯍꯨꯝꯐꯨ ꯍꯨꯝꯐꯨ ꯁꯤꯛꯁꯇꯤ ꯌꯥꯝꯅ ꯀꯣ ꯅꯉꯣꯟꯗꯒꯤ ꯇꯪꯈꯥꯏꯕꯨ ꯍꯦꯟꯂꯝꯗꯧ ꯃꯥꯟ
ꯑꯗꯨꯗꯤ ꯂꯥꯛꯁꯦ ꯍꯦꯅ
ꯎꯝ ꯑꯃꯨꯛ ꯅꯈꯗ꯭ꯔꯦ ꯀꯪꯕꯗꯒꯤ
ꯑꯣꯏꯌꯦꯕ ꯑꯗꯣ ꯍꯧꯖꯤꯛ ꯀꯟꯗꯤ ꯌꯦꯡꯕ ꯌꯥꯎꯗ꯭ꯔꯦ
ꯐꯥꯔꯃꯥꯁꯤꯗ ꯆꯠꯂꯒ ꯌꯦꯡꯉꯣ ꯐꯥꯔꯃꯥꯁꯤꯗ ꯂꯩꯕꯅꯦ ꯁꯤꯗꯥ ꯌꯣꯟꯐꯝ ꯗꯨꯀꯥꯟꯗꯣ
ꯎꯝ
ꯇꯥꯕꯔꯣ ꯍꯤꯗꯥꯛ ꯍꯣꯟꯕꯩ ꯗꯨꯀꯥꯟꯗꯣ ꯑꯗꯨꯗꯁꯨ ꯃꯔꯥꯡ ꯃꯔꯥꯡ ꯂꯩ ꯂꯩꯕꯟꯅꯩꯌꯦꯟꯒꯣ ꯑꯣꯗ
ꯏꯁ ꯑꯗꯨꯗꯤ ꯅꯪ ꯀꯣꯏꯕ ꯂꯥꯛꯀꯥꯟꯗ ꯑꯩ ꯌꯦꯡꯍꯟꯒꯦ
ꯅꯪ ꯂꯥꯛ
ꯏꯗꯥꯡ ꯐꯔꯗꯤ ꯀꯣꯏꯔꯛꯀꯦ
ꯗꯟꯗ ꯂꯥꯛꯄ ꯂꯥꯛꯀꯣ ꯅꯣꯏ ꯃꯥꯒ ꯂꯥꯛꯅꯤꯡꯗ꯭ꯔꯦ ꯁꯨꯝ ꯊꯟꯗ ꯂꯥꯛ ꯎꯝ ꯅꯣꯏꯃꯥꯒ ꯂꯛ
ꯎꯝ ꯅꯣꯏ ꯃꯥ ꯅꯣꯏ ꯃꯥ ꯅꯣꯏ ꯃꯥ
ꯎꯝ
ꯎꯝ ꯑꯗꯨꯗ ꯀꯩꯅꯣ ꯂꯩꯕꯤ ꯅꯣꯏ ꯃꯥꯁꯨ ꯂꯥꯛꯀꯦ ꯍꯥꯏꯕ꯭ꯔꯥ ꯅꯣꯏ ꯃꯥꯁꯨ ꯂꯥꯛꯀꯦ ꯍꯥꯏꯕ꯭ꯔ ꯅꯪ ꯍꯧꯗꯤ
ꯎꯝ ꯍꯥꯏ
ꯍꯥꯏꯔꯣ ꯑꯁ ꯊꯥꯏꯅꯒꯤ ꯃꯨꯚꯤꯁꯤꯡꯗꫭ ꯌꯦꯡꯕ ꯅꯨꯡꯉꯥꯏ
ꯇꯟꯂꯤꯅ
ꯀꯜ ꯍꯅꯍꯣꯒꯨꯝꯕ ꯀꯨꯁ ꯀꯨꯁ ꯍꯣꯗꯍꯦꯗꯣ ꯌꯥꯝ ꯅꯨꯡꯁꯤ ꯌꯥꯅ ꯅꯪ ꯊꯕꯛ ꯆꯠꯂꯒ ꯍꯜꯂꯛꯄꯗꯣ ꯇꯥꯕ꯭ꯔꯣ ꯍꯜꯂꯣ ꯇꯥꯥꯏꯕ꯭ꯔ ꯍꯜꯂꯣ ꯍꯜꯂꯣ ꯍꯜꯂꯣ ꯎꯝ ꯇꯗ꯭ꯔ ꯃꯥꯔꯦ ꯅꯪꯁꯦ
ꯎꯝ ꯇꯥꯏꯦ ꯇꯥꯏ
ꯈ ꯃꯦ ꯅꯪꯊꯕ ꯍꯜꯂꯛꯄꯗꯣ
ꯈꯜꯅ ꯆꯥꯗ
ꯏꯊꯪ ꯊꯕꯛꯍꯜꯂꯛꯄꯗꯇꯟꯗ ꯀꯥꯔꯛꯄ꯭ꯔꯥ ꯃꯊꯟꯇ ꯀꯥꯔꯛꯄ꯭ꯔꯥ ꯍꯥꯏꯕ ꯀꯤꯗ꯭ꯔꯣ
ꯁꯤꯕꯌꯥ
ꯅꯪ ꯍꯔꯣꯗꯤ ꯂꯥꯛꯇꯦ
ꯏꯂꯒ
ꯀꯗ
ꯎꯁ ꯀꯣ ꯀꯤꯁ ꯆꯁꯤ
ꯉꯁꯤꯕ ꯐꯥꯎꯔꯛꯇ꯭ꯔꯣ